ꯎꯝ ꯀꯩꯗꯧꯔꯤꯒꯦ꯫
ꯆꯥꯛ ꯆꯥꯕ ꯂꯣꯏꯣ ꯐꯝ ꯂꯣꯏꯣ
ꯎꯝ ꯀꯩ ꯏꯁꯪ ꯆꯥꯒꯦ꯫
ꯎꯁꯣꯏ꯫
ꯍꯥ꯫
ꯎꯁꯣꯏ ꯊꯣꯡꯕ ꯆꯥꯏꯌꯦ꯫ ꯇꯥꯕ꯭ꯔꯣ ꯍꯜꯂꯣ
ꯇꯥꯕ꯭ꯔꯣ꯫
ꯑꯝ꯫
ꯍꯜꯂꯣ ꯇꯥꯃ꯭ꯔꯥ ꯑꯣ ꯀꯂꯣꯅꯤ ꯇꯥꯔꯕꯣ ꯍꯜꯂꯣ ꯎꯝ ꯅꯋ ꯈꯔ ꯅꯨꯡꯉꯥꯏꯇꯕ ꯇꯥꯕ꯭ꯔꯥ
ꯅꯪ ꯃ ꯀꯣꯟ ꯇꯑ
ꯑꯣ ꯑꯣ ꯑꯗꯨꯅꯦ꯫
ꯇꯥꯕꯣ
ꯇꯥꯏꯌꯦ ꯇꯥꯥꯏꯌꯦ
ꯑꯣ꯫ ꯅꯪꯅꯦ ꯋꯥꯅꯨꯡ ꯃꯥ ꯇꯕ꯭ꯔꯣ
ꯍꯣꯏ ꯂꯥꯏꯂꯛ ꯋꯥꯈꯜ ꯅꯨꯡꯉꯥꯏꯗꯕ꯫
ꯎꯝ ꯋꯥꯏ ꯐꯥꯏꯗ ꯀꯅꯦꯛꯁꯟ ꯇꯧꯕꯔꯣ꯫
ꯍꯥꯥ
ꯋꯥꯏ ꯐꯥꯏ ꯀꯅꯦꯛ ꯇꯧꯕ꯭ꯔꯣ ꯍꯥꯏꯕ꯫
ꯎꯝ ꯃꯩ ꯂꯥꯛꯇꯕꯒꯤ꯫
ꯎꯝ
ꯀꯩꯀꯩ ꯇꯧ ꯂꯩꯒꯦ ꯅꯪꯗꯤ
ꯑꯗꯨꯝ ꯂꯩꯑꯌꯦ
ꯊꯕꯛꯀꯨꯝꯕ ꯆꯠꯇ꯭ꯔꯣ
ꯊꯕꯛ ꯆꯠꯇꯦ ꯉꯁꯤ ꯁꯨꯇꯤꯅ
ꯑꯁꯨ ꯕꯣꯜ ꯌꯦꯡꯕ꯭ꯔꯣ꯫
ꯍꯣꯏ ꯌꯦ
ꯀꯅꯥ ꯁꯞꯄꯣꯔꯠ ꯇꯧ ꯀꯅꯥ ꯁꯞꯄꯣꯔꯠ ꯇꯧꯒꯦ
ꯇꯤꯅꯗ ꯁꯞꯄꯣꯔꯠ ꯇꯧꯗꯦꯗ꯫
ꯑ ꯅꯈꯣꯟꯗꯨꯗꯤ꯫ ꯅꯨꯡꯊꯤꯟ ꯖꯨ ꯌꯨꯝꯗ ꯂꯩꯕ꯭ꯔꯣ ꯑꯗꯨꯗꯤ ꯅꯨꯡꯊꯤꯟ ꯆꯨꯞꯄ ꯌꯨꯝꯗ ꯂꯩꯕ꯭ꯔꯣ
ꯍꯣꯏ ꯑꯗꯨꯝ ꯂꯩ ꯉꯁꯤꯗꯤ ꯅꯣꯡꯃ ꯄꯥꯟꯕ ꯅꯨꯃꯤꯠꯅꯤꯅꯀꯣ
ꯍꯣꯏ
ꯑꯆꯥ ꯑꯆꯥ ꯑꯆꯥ ꯍꯣꯔꯦꯟꯗꯤ ꯌꯦꯡꯒꯦꯔꯣ
ꯍꯣꯔꯦꯟ ꯕꯣꯜ ꯂꯩꯇꯦꯅ
ꯀ꯭ꯂꯥꯁ ꯆꯠꯂꯦꯗ
ꯀꯣꯔꯥꯟ ꯂꯩꯌꯦꯔ ꯍꯣꯔꯟ ꯍꯣꯔꯦꯟ ꯂꯩꯌꯦꯗ ꯍꯣꯏ ꯍꯌꯦꯡ ꯑꯗꯣ ꯍꯣꯔꯦꯟ ꯄꯨꯡ ꯕꯥꯔꯣ ꯃꯈꯥꯏ ꯑꯗꯨꯋꯥꯏꯅꯦꯅ
ꯎꯝ ꯌꯥꯔꯦ
ꯏꯪꯂꯦꯟꯒ ꯑꯥꯔꯖꯦꯟꯇꯤꯅꯥ ꯂꯩꯕꯅꯦ
ꯌꯦꯡꯅꯤꯡꯗꯦ ꯑꯥꯔꯖꯦꯟꯇꯤꯅꯥꯗꯤ
ꯑꯗꯨ ꯏꯪꯂꯦꯟꯒꯤ ꯁꯞꯄꯣꯔꯠ ꯇꯧꯔꯣ ꯌꯦꯡꯉꯨꯅ
ꯍꯌꯦꯡꯅꯦ ꯊꯕꯛ ꯆꯠꯇꯣꯏꯅꯤ ꯅ ꯉꯟꯅ ꯇꯨꯝꯗꯗꯤ ꯌꯥꯗꯕ
ꯑꯠꯁ ꯑꯩꯈꯣꯏꯗꯤ ꯊꯦꯡꯅ ꯑꯗꯨꯝ ꯇꯨꯝꯃꯦ ꯀ꯭ꯂꯥꯁ ꯆꯠꯂꯁꯨ ꯅꯣꯏꯔꯣꯝꯗꯗꯤ ꯃꯩꯒ ꯂꯥꯛꯄ꯭ꯔꯣ
ꯍꯣꯏ ꯫
ꯈꯣꯏꯔꯣꯝꯗꯗꯤ ꯎꯝ ꯆꯥꯛ ꯆꯥꯔꯦ
ꯀꯩ ꯏꯖꯥꯡ ꯆꯥꯔꯕꯣ
ꯎꯝ ꯉꯁꯤꯗꯤ ꯑꯩꯈꯣꯏ ꯁꯟꯁꯥ ꯆꯥꯏꯌꯦ
ꯑꯣ ꯑꯍꯥꯎꯕ ꯆꯥꯔꯅꯦ꯫
ꯑꯥ
ꯑꯩ ꯊꯕꯛ ꯑ ꯑꯧ
ꯀꯔꯤꯍꯥꯏꯕ ꯑꯃꯨꯛ ꯍꯥꯏꯒꯣꯅꯦ
ꯀ꯭ꯂꯥꯁ ꯆꯠꯄꯗꯨ ꯀꯣꯂꯦꯖ ꯀꯥꯔꯤꯕ꯭ꯔꯣ
ꯀꯣꯂꯦꯁ ꯀꯗ꯭ꯔꯤꯗ
ꯀꯩ ꯀ꯭ꯂꯥꯁ ꯇꯨꯌꯦꯦꯜ ꯀ꯭ꯂꯥꯁ
ꯍꯣꯏ ꯎꯝ ꯎꯝ ꯎꯝ ꯇꯨꯋꯦꯞꯅꯦ ꯇꯨꯋꯦꯞ
ꯑꯗꯨꯗꯤ ꯑꯉꯥꯡ ꯑꯣꯏꯔꯝꯅꯤꯅꯦ
ꯎ ꯀ꯭ꯂꯥꯁ ꯇ ꯑꯉꯥꯡ ꯑꯉꯥꯡꯅꯦ ꯑꯍꯟ ꯆꯍꯤꯗꯗꯤ ꯌꯥꯗ꯭ꯔꯦ
ꯆꯍꯤ ꯀꯌꯥ ꯑꯩꯉꯣꯟꯗ ꯑꯉꯥꯡ ꯑꯣꯏꯕ꯭ꯔꯣ ꯑꯩꯉꯣꯟꯗꯒꯤ ꯑꯉꯥꯡ ꯑꯣꯏꯔꯝꯅꯤ ꯍꯥꯥ
ꯅꯪ ꯍꯥꯟꯅ ꯍꯥꯏꯌꯨꯅꯦ
ꯑꯩꯗꯤ ꯀꯨꯟ ꯁꯨꯗꯧꯔꯦ
ꯑꯥ ꯂꯦꯡꯒꯅꯤꯅꯦ
ꯍꯥꯏꯨꯔꯔꯣꯏꯒꯦꯗ ꯀ꯭ꯂꯥꯁ ꯃꯇꯖꯤꯒ ꯀ꯭ꯂꯥꯁ ꯑꯩꯔꯣ
ꯎꯝ꯫
ꯑꯗꯨꯝ ꯈꯟꯈ꯭ꯔꯣ
ꯆꯦꯆꯦ ꯀꯧ ꯀꯣ
ꯆꯤꯆꯦ
ꯆꯦꯆꯦꯅꯦ ꯆꯦꯆꯦ
ꯌꯥꯏꯌꯦ ꯌꯥꯏꯌꯦ ꯌꯥꯏ
ꯅꯪ ꯇꯨ ꯊꯥꯎꯖꯟ ꯀꯌꯥꯗ ꯃꯦꯇ꯭ꯔꯤꯛ ꯊꯥꯕ꯭ꯔꯣ
ꯑꯩꯔꯣ
ꯎꯝ
ꯃꯦꯇ꯭ꯔꯤꯛ ꯊꯥꯕꯗꯤ ꯀꯨꯏꯔꯦꯗ ꯕ꯭ꯔꯦꯛ ꯂꯧꯧꯕꯈꯤꯕ ꯋꯥꯅꯤ
ꯅꯠꯇꯦ ꯑꯗꯨꯝ ꯍꯥꯏꯌꯣ ꯆꯍꯤꯗꯣ ꯑꯩꯈꯣꯏꯒ ꯂꯥꯏꯅꯥ ꯃꯅꯥꯔꯝꯕ ꯖꯥꯠꯂ
ꯇ꯭ꯋꯦꯟꯇꯤ ꯋꯥꯟ ꯁꯨꯔꯅꯤ ꯍꯥꯏꯅ
ꯆꯤꯆꯦ ꯀꯥꯎ ꯌꯥꯗ꯭ꯔꯤꯅꯦ ꯑꯗꯨꯅꯦ
ꯏꯁꯦꯏ ꯇꯧꯈ꯭ꯔꯦ ꯅꯪ ꯆꯤꯟ ꯊꯤꯅꯦ ꯊꯤꯕꯅꯤ
ꯆꯤꯟꯊꯤꯕꯥꯏ ꯗꯦ ꯗꯦ
ꯇꯤꯟꯊꯤ ꯆꯤꯟꯊꯤ ꯀ꯭ꯂꯥꯁ ꯇꯨꯋꯜꯕ ꯈꯔ ꯀꯥꯔ ꯍꯥꯏꯔꯁꯤ ꯇ꯭ꯋꯦꯟꯇꯤ ꯋꯥꯟ
ꯑꯗꯨ ꯑꯩꯅ ꯍꯥꯏꯔꯦ ꯕ꯭ꯔꯦꯛ ꯕ꯭ꯔꯦꯛ ꯂꯧꯕꯤꯅꯦ ꯍꯥꯏꯔꯦ ꯑꯩꯅ
ꯑꯗꯣ ꯅꯪ ꯃꯦꯇ꯭ꯔꯤꯛ ꯊꯥꯕꯗꯣ ꯐꯥꯎꯖꯟ ꯀꯌꯥ
ꯀꯗꯣ ꯇ꯭ꯋꯦꯟꯇꯤ ꯊ꯭ꯔꯤꯗ ꯊꯥꯔꯝꯅꯤ ꯍꯣꯏ ꯇ꯭ꯋꯦꯟꯇꯤ ꯊ꯭ꯔꯤꯗ ꯃꯥꯜꯂꯦ
ꯕ꯭ꯔꯦꯛ ꯂꯧꯕ ꯍꯥꯏꯇꯥꯔꯦ ꯕꯦꯔꯛ ꯂꯧꯔꯒ ꯁꯤꯗꯤ ꯑꯣꯏꯔꯣꯏꯅ ꯑꯃꯨꯛ ꯀꯥꯝꯃꯦ
ꯅꯨꯄꯤꯁꯤꯡ ꯀꯔꯤ
ꯆꯤꯡꯗ ꯇꯝꯕ꯭ꯔꯣ ꯇꯝꯄꯥꯛ ꯇꯝꯕ꯭ꯔꯣ
ꯆꯤꯡꯁꯨ ꯆꯤꯡꯁꯨ ꯅꯠꯇꯦ ꯇꯝꯄꯥꯛꯁꯨ ꯅꯠꯇꯦ ꯃꯌꯥꯏꯃꯛꯇꯅꯦ
ꯃꯥꯎꯟ ꯑꯦꯕꯔꯁ ꯁꯀꯨꯜꯗ ꯈꯪꯕꯥ
ꯈꯅꯦ ꯃꯍꯕꯁꯄꯨꯔ
ꯑꯗꯨꯗ ꯇꯝꯃꯒꯦ
ꯎꯝ ꯄꯁ ꯇꯃ
ꯎꯝ ꯅꯗꯤ ꯆꯣꯄ ꯂꯣꯏꯔꯦ
ꯑꯗꯤ ꯀ꯭ꯂ ꯁꯀꯨꯀꯥꯗꯨꯗ ꯑ ꯃꯦꯇꯤꯊꯥ ꯂꯣꯏꯔ ꯀꯥꯗꯔꯦ ꯀꯅꯤꯡꯗꯣ
ꯁꯤꯌꯣꯔꯁꯇꯤ ꯂꯣꯏꯁꯤꯟ ꯌꯥꯗ꯭ꯔꯣ
ꯀꯥꯅꯤꯡꯗꯔꯕ ꯇꯟꯈ꯭ꯔꯕ
ꯌꯦꯁ ꯍꯣꯏꯗ ꯅꯣꯏ ꯅꯨꯄꯤꯗꯤ ꯀꯩ ꯇꯧꯋꯦꯒꯦ ꯅꯨꯄꯥ ꯏꯅꯥ ꯈꯨꯟꯕꯗ ꯇꯛ ꯌꯨꯝ ꯄꯥꯟꯊꯣꯛꯔ ꯂꯣꯏꯔꯦ ꯁꯤ
ꯅꯀꯣꯟꯗꯨꯗꯤ ꯌꯥꯝ ꯇꯨꯝꯅꯤꯡꯕ ꯃꯥꯜꯂꯦꯗꯀꯣ
ꯑꯩꯔꯣ ꯇꯨꯝꯅꯤꯡꯅꯦꯗ ꯐꯣꯟ ꯆꯥꯔꯖ ꯇꯧꯔꯒ ꯑꯗꯨꯝꯐꯝ ꯂꯩꯔꯒꯤꯅꯦ ꯆꯥꯛ ꯌꯥꯝ ꯆꯥꯃꯟꯗꯅ
ꯑꯆꯥ ꯑꯆꯥ
ꯁꯤ ꯎꯁꯣꯏ ꯊꯣꯡꯕ ꯆꯥꯕ ꯑꯩꯅ ꯄꯥꯝꯖ ꯆꯥꯈ꯭ꯔꯦꯕ
ꯅꯪ ꯔꯦꯟꯗ ꯂꯩꯌꯦ ꯍꯥꯏꯕ ꯅꯠꯇ꯭ꯔꯣ
ꯍꯣꯏ ꯑꯗꯨꯗꯤ ꯂꯩ
ꯐꯦꯃꯤꯂꯤꯒ ꯅ ꯃꯊꯟꯗ ꯅꯠꯇ꯭ꯔꯒ
ꯊꯟꯗ
ꯑꯣ ꯂꯩ ꯅꯨꯡꯉꯥꯏꯔꯤꯕ꯭ꯔꯣ
ꯅꯨꯡꯉꯥꯏꯌꯦ ꯍꯣꯏ ꯏꯊꯟꯇ
ꯎꯝ
ꯕꯣꯔꯤꯡ ꯀꯥꯗ꯭ꯔꯣꯅꯦ ꯅꯊꯪ ꯂꯩꯕꯗꯣ
ꯍ
ꯕꯣꯔꯤꯡ ꯀꯥꯗ꯭ꯔꯣ꯫
ꯅꯠꯇ ꯍꯦ ꯔꯤꯗ ꯍꯥꯏꯔꯒꯣ
ꯑꯩꯅꯕꯗ ꯕꯣꯔꯤꯡ ꯀꯥꯎꯈ꯭ꯔꯕ ꯕꯣꯔꯤꯡ ꯕꯣꯔꯤꯡ ꯆꯨꯈ꯭ꯔꯕ
ꯑꯁ ꯕꯣꯔꯤ ꯂ ꯕꯣꯔꯤꯡ ꯆꯨꯔꯒ ꯂꯩꯇꯦ ꯆꯨꯇꯤꯟ ꯅꯨꯃꯤꯗꯤ ꯕꯣꯔꯡ ꯈ ꯆꯨꯏꯌꯦ ꯀꯣꯗꯣ ꯊꯕꯛ ꯆꯠꯕꯨ ꯆꯠꯂꯥꯗꯤ ꯊꯦꯡꯍꯜꯂꯛꯑꯅꯤ ꯑꯗꯨꯒ ꯕꯣꯔꯤꯛꯆꯨꯕꯝ ꯄꯝꯂꯩꯇꯦ ꯊꯦꯡꯉ ꯂꯥꯛꯑꯅꯤ ꯆꯪꯛ ꯏꯟꯖꯥꯛ ꯊꯣꯡꯅꯤ ꯆꯥꯛꯑꯅꯤ ꯇꯨꯝꯅꯤ ꯍꯧꯒꯠꯅꯤ ꯊꯕꯛ ꯆꯅꯤ
ꯋꯥꯝꯅꯤꯅꯦ ꯑꯗꯨ ꯅꯨꯃꯤꯠꯇꯗꯤ
ꯉꯁꯤꯗꯤ ꯅꯣꯡꯃ ꯄꯥꯟꯕꯝꯕꯅꯤꯅ ꯁꯨꯇꯤ ꯄꯤꯕ ꯑꯗꯨꯒꯤ ꯌꯥꯔꯦ
ꯅꯪꯡꯉꯥꯏꯔꯦ
ꯑꯝ
ꯐꯖꯅ ꯇꯨꯝꯃꯝꯗꯣꯏ ꯃꯥꯜꯂꯦꯁꯤꯗꯤ
ꯍꯣꯏ ꯇꯨꯝꯃꯦ ꯐꯔꯗꯤ
ꯎꯝ ꯑꯗꯣ ꯅꯪꯅ ꯇꯦꯟ ꯂꯣꯏꯁꯤꯟꯗꯣ ꯀꯔꯤ ꯁ꯭ꯀꯨꯜꯗꯔꯣ
ꯑꯩꯗꯤ ꯇꯝꯄꯥꯛꯇꯅꯦ
ꯑꯆꯥꯠꯆꯥ ꯅꯪꯒꯤ ꯋꯥꯔꯤ ꯈꯔ ꯂꯤꯔꯣ ꯇꯥꯥꯁ
ꯋꯥꯔꯤꯒ ꯈꯪꯖꯗꯦ ꯑꯩꯈꯣꯏꯗꯤ ꯋꯥꯔꯤ ꯈꯪꯗ꯭ꯔꯦ
ꯅꯪꯒꯤ ꯍꯥꯏ ꯁ꯭ꯀꯨꯜ ꯑꯃꯇꯝꯗꯩꯩ ꯑꯗꯨꯝ ꯂꯤꯔꯣꯅꯦ꯫
ꯑꯩ ꯍꯥꯏ ꯁ꯭ꯀꯨꯜ ꯃꯥꯟꯗꯤ ꯌꯥꯝ ꯁꯥꯊꯤꯈ꯭ꯔꯕ ꯑꯩꯅ ꯅꯨꯄꯥꯁꯤꯡꯅ ꯐꯨꯕ
ꯀꯤꯍꯦ ꯍꯧꯖꯤꯛ ꯍꯧꯁꯨꯛ ꯇꯧꯔꯤꯕ꯭ꯔꯣ
ꯍꯧꯖꯤꯛꯇꯤ ꯈꯛ ꯐꯥꯈ꯭ꯔꯦ ꯍꯧꯖꯤꯛꯇꯛꯇꯤ ꯒ꯭ꯌꯥꯟ ꯇꯥꯈ꯭ꯔꯦꯍꯦ ꯍꯧꯖꯤꯛꯤ ꯆꯍꯤ ꯌꯥꯝꯈ꯭ꯔꯕꯅꯤꯅ ꯦꯟ ꯇꯥꯑꯒꯅꯤ
ꯑꯆꯥ ꯑꯆꯥ
ꯀꯗꯥꯏ ꯏꯁ ꯀꯨꯀꯥꯔ ꯍꯛꯑꯦ ꯅꯨꯄꯥꯁꯤꯡ ꯑꯩꯉꯣꯟꯗ ꯀꯤꯕꯅꯦ ꯁꯣꯔꯤ ꯁꯣꯔꯤꯒ
ꯍꯧꯖꯤꯛꯇꯤ ꯇꯧꯗ꯭ꯔꯦ
ꯑꯗꯨꯗꯤ ꯇꯧꯗꯦ ꯑꯩꯒꯤ
ꯁ꯭ꯀꯨꯜꯗꯗꯤ ꯄꯨꯔꯥ ꯗꯦ ꯍꯥꯏ ꯁ꯭ꯀꯨꯜꯗꯗꯤ ꯄꯨꯔꯥ ꯗꯦꯟꯖꯔꯅꯦ ꯅꯪꯗꯦ
ꯕꯦꯠꯅꯤ ꯑꯣꯏꯒꯔꯕꯅꯤ
ꯅꯨꯄꯥꯋꯥꯁꯤꯡ ꯐꯣꯏꯅ ꯂꯥꯛꯅꯕ ꯉꯝꯗꯅ
ꯌꯥꯏ ꯌꯥꯏ ꯌꯥꯏ ꯌꯥꯏ
ꯆꯨꯔꯤꯒ ꯕꯦꯛꯇ ꯍꯥꯞꯂꯨꯔꯁꯦ
ꯁꯥꯊꯤꯃꯜꯂꯦ ꯍꯦ ꯑꯗꯨꯗꯤ
ꯃꯉꯣꯟꯗ ꯍꯥꯎꯋ ꯃꯤꯁꯦ ꯌꯥꯝ ꯍꯥꯎꯋꯦꯕ ꯆꯥꯛꯕ꯭ꯔꯣ ꯑꯗꯨꯃꯥꯏꯅ ꯇꯧꯕ꯭ꯔꯣ ꯑꯩꯁ ꯄꯥꯝꯗꯕ
ꯑ
ꯑꯣꯖꯅꯒ ꯍꯦꯠ ꯅꯪꯒꯤꯗꯣ ꯍꯦꯜꯃꯟꯂꯦ ꯒꯥꯏ ꯍꯦ ꯃꯩꯌꯥ ꯅꯨꯄꯥꯅ ꯅꯨꯄꯤꯅ ꯎꯁꯤꯠꯇꯕ ꯌꯥꯕ꯭ꯔꯣ ꯀꯥꯏꯅ ꯅꯪ ꯅꯨꯄꯤꯅꯦ ꯍꯥꯏꯌꯣ ꯀꯥꯎꯔꯕꯣ ꯅꯨꯄꯤꯗꯤ ꯈꯛ ꯏꯪ ꯇꯞꯇꯣꯏꯅꯦ ꯈꯣꯠꯅꯤ ꯁꯥꯔꯅ ꯇꯛ ꯀꯥꯏ ꯃꯆꯤꯟ ꯈꯨꯝꯅ
ꯍꯧꯖꯤꯛꯇꯗꯤ ꯏꯪ ꯇꯞꯈ꯭ꯔꯦ
ꯍꯧꯖꯤꯛꯁꯨ ꯏꯁꯥꯎ ꯂꯥꯡꯅꯤꯗ ꯑꯩ ꯁꯥꯎꯅꯤꯡꯉꯅꯤ
ꯑꯩ ꯅꯪꯒꯤ ꯑꯗꯨꯗꯗꯤ ꯅꯪ ꯑꯩꯈꯣꯏꯅ ꯌꯨꯝ ꯄꯥꯜꯂꯤ ꯅꯋꯥ ꯁꯥꯊꯤꯕ ꯂꯩꯇꯥꯥꯕꯅꯤ
ꯎꯝ ꯑꯩ ꯈꯨꯠꯇ ꯆꯪꯛꯂꯦ
ꯍꯥꯥ ꯌ ꯅꯩ ꯋꯥꯔꯤ ꯋꯥꯔꯤ ꯈꯔ ꯅꯨꯡꯉꯥꯏꯔꯤ ꯍꯥꯏ ꯁ꯭ꯀꯨꯜꯗ
ꯀꯨ ꯀꯥ ꯋꯥ ꯇꯗꯦ ꯂꯣꯏꯔꯕꯅꯦ ꯕꯦꯟꯁꯇ ꯍꯣꯠ ꯗꯦꯁ ꯇ ꯍꯣꯠ ꯂꯩ ꯈꯠ ꯂꯩ ꯈꯠꯂꯒ ꯀ꯭ꯂꯥꯁ ꯑꯦꯠ ꯀ꯭ꯂꯥꯁ ꯅꯥꯏꯟ ꯀꯥꯁ
ꯀꯩꯅꯣꯃ ꯑꯉꯥꯡ ꯑꯣꯏꯔꯤꯕꯅꯤꯀꯣ ꯃꯤꯗꯤ ꯂꯩꯁꯥꯕꯤ ꯄꯥꯈꯪꯅꯤ ꯍꯥꯏ ꯃꯤ ꯅꯨꯡꯁꯤꯅꯕ ꯈꯔ ꯈꯔꯗꯤ ꯊꯝꯃꯦꯣꯏꯕ ꯑꯩꯈꯣꯏ ꯀ꯭ꯂꯥꯁ ꯃꯦꯠꯁꯤꯡꯁꯦ